ꯑꯥ
ꯍꯣꯏ
ꯁꯤꯁꯦ ꯋꯥꯛꯀꯤꯡ ꯆꯦꯟꯒꯗ꯭ꯔꯥ
ꯆꯠꯅꯤꯡꯗꯦ ꯆꯠꯇꯄꯨꯗꯤ ꯆꯠꯅꯤꯡꯉꯦ ꯃꯣꯏꯗꯣ ꯈꯪꯗꯦ ꯅꯝꯐꯨꯗ ꯆꯠꯄ ꯃꯥꯜꯂꯦꯕ
ꯎꯝ ꯀꯔꯤ ꯈꯔ ꯆꯠꯅꯤꯡꯗꯕꯒꯤꯔꯣ
ꯈꯝꯗꯦ ꯃꯣꯏꯁꯦ ꯀꯣ ꯇꯥꯅꯤꯡꯕ ꯃꯥꯜꯂꯤꯦ
ꯎꯝ
ꯉꯥꯡꯁꯨ ꯕꯤꯅꯣꯄꯕꯤꯁꯨ ꯃꯥꯗꯨꯄꯇ ꯆꯥꯎꯥꯛ ꯀ ꯅꯀꯣ
ꯍꯥꯥ
ꯀꯇ ꯏꯁꯥꯎꯅꯤꯅꯤ ꯆꯠꯇꯠꯇꯄꯅꯤ ꯃꯥ
ꯇꯨ ꯑꯣꯏꯔꯁꯨ ꯄꯇ꯭ꯦ ꯁꯇꯥꯔꯁꯨ ꯑꯣꯏꯔꯦꯁꯨ
ꯃꯇꯥꯡ ꯂꯥꯛꯏꯗꯅꯀꯣ
ꯎꯝ ꯆꯠꯄ ꯌꯥꯏꯅ ꯅꯨꯡꯊꯤꯜꯗꯗꯤ
ꯎꯝ ꯑꯗꯨꯒ ꯃꯥꯁꯦ ꯑꯩꯕꯨ ꯆꯔꯆ ꯀꯟꯅꯤꯡꯗꯦꯅ ꯍꯥꯏꯔꯛꯑꯦ ꯍꯥꯏꯌꯦ ꯅꯪꯒꯤ ꯀꯥꯖꯤꯟꯗ
ꯀꯅꯥꯗꯥ
ꯑꯁꯥꯡꯕꯤꯗꯨꯒ ꯑꯗꯨꯗ ꯑꯩꯁꯦ ꯆꯔꯆ ꯀꯥꯕꯁꯦ ꯄꯥꯟꯕꯅꯤꯅꯀꯣ ꯇꯧꯔꯛꯑꯦꯅ ꯍꯥꯏꯌꯦ
ꯑ ꯇꯟ ꯃꯪꯒ ꯇꯅ ꯇꯗꯅꯥ ꯃꯥꯁ ꯁꯨ ꯀꯨꯌꯔ ꯂꯥꯏꯕꯒꯤ ꯇꯣꯏꯅ ꯆꯠꯄꯅꯦ ꯅꯍꯥꯟ ꯑꯁꯤ ꯍ ꯑꯁꯤꯗ ꯑꯁꯦꯡ ꯃꯃꯥ ꯂꯥꯏꯔꯀꯥꯟꯗꯤ ꯆꯠꯇꯦꯕꯠ ꯆꯠꯂꯝꯃꯣꯏ ꯈꯜꯂꯦ ꯑꯩꯈꯣꯏ ꯏꯨꯗ ꯂꯥꯏꯕ ꯀꯥꯟꯗ ꯃꯣꯏ ꯆꯠꯂꯝꯃ ꯑꯍ ꯈꯨꯠ ꯑꯁꯤꯗ ꯃꯥ ꯃꯆꯩꯒ ꯂꯥꯏꯕ ꯀꯥꯟꯗ ꯑꯗꯨꯒ ꯃꯥ ꯍꯧꯖꯤꯛ ꯈꯛꯇ ꯀꯔꯤ ꯍꯥꯏꯁꯤꯔꯥ ꯀꯣꯍꯔꯗ ꯂꯥꯏꯔꯒ ꯑꯩꯈꯣꯏꯕꯨ ꯑꯗꯨꯝ ꯉꯥꯎꯔꯒ ꯂꯥꯏꯑ
ꯑꯗꯨꯒ ꯕꯥꯁꯁꯨꯀꯣ ꯏꯊꯟꯗꯗꯤ ꯆꯠ ꯁꯨ ꯅꯨꯡꯉꯥꯏ
ꯑꯗꯨ ꯄꯥꯁꯇ ꯍꯥꯏꯔꯁꯨ ꯑꯩꯈꯣꯏꯗꯤ ꯀꯨꯏ ꯍꯣꯏ ꯃꯤꯒ ꯔꯤꯁꯦ ꯄꯨꯔꯒ ꯑꯗꯨꯝ ꯀꯣꯏꯆꯠ ꯆꯠꯄꯗꯣ ꯑꯩꯈꯣꯏꯗꯤ ꯑ ꯘꯔꯤꯁꯨ ꯇꯣꯡꯉꯗꯤ ꯑꯃ ꯂꯥꯏꯉꯦꯗꯅ
ꯎꯝ ꯑꯗꯨꯗꯤ ꯑꯃꯅꯦ ꯑꯗꯨ ꯃꯥꯁ ꯀꯥꯔ ꯀ ꯃꯣꯏꯁꯨ ꯑꯗꯨ ꯀꯔꯤ ꯍꯥꯏꯁꯤꯔ ꯍꯥꯏꯗꯤ ꯑꯩꯈꯣꯏꯗꯤ ꯑꯗꯨꯝ ꯏꯟꯊ꯭ꯔꯣꯕꯥꯠ ꯑꯣꯏꯔꯗꯅ ꯃꯤ ꯈꯪꯅꯕ ꯂꯩꯇ꯭ꯦ ꯗꯤ ꯑꯗꯨꯝ ꯋꯥ ꯉꯥꯡꯗꯕꯅꯦꯕ ꯑꯗꯨꯒ ꯏꯊꯥꯟꯇ ꯆꯠꯄꯒꯤ ꯇꯥꯡꯂꯦꯕ ꯕꯥꯔꯁ ꯂꯥꯏꯁꯤ ꯁꯤꯅ ꯍꯥꯏꯌꯦ ꯑꯩꯅ ꯂꯝꯕꯤ ꯁꯥꯡꯕꯒꯤ ꯌꯥꯝ ꯋꯥꯏ ꯍꯥꯏꯕꯒꯤꯀꯣ ꯍꯥꯏꯗꯤ ꯅꯣꯡ ꯅꯣꯡ ꯆꯨꯗ꯭ꯔꯗꯤ ꯑꯗꯨꯝ ꯅꯨꯡꯁꯥꯗꯤ ꯀꯥꯜꯂꯤꯗꯅ ꯅꯨꯡꯁꯥ ꯀꯥꯟꯕ ꯀꯥꯟꯗꯗꯤ ꯍꯜꯂꯛꯄ ꯀꯥꯟꯗꯗꯤ ꯌꯥꯝ ꯋꯥꯏꯑꯕ
ꯍꯣꯏ ꯍꯣꯏ
ꯂꯥꯛꯄ ꯀꯥꯟꯗꯁꯨ ꯅꯨꯡꯁꯥ ꯀꯥꯟꯗ ꯍꯥꯏꯗꯤ ꯐꯅꯦꯛꯀ ꯁꯦꯠꯀꯅꯤ ꯍꯁ ꯋꯥꯏ
ꯃꯥꯗꯤ ꯀꯟꯇ ꯃꯣꯏ ꯃꯥꯗꯤ ꯒꯥꯔꯤꯗ ꯈꯛꯇ ꯆꯠꯂꯒ ꯑꯩꯈꯣꯏꯕꯨꯗꯤ ꯉꯥꯡꯕꯗꯤ ꯂꯥꯏꯌꯦ
ꯃꯣꯏꯗ ꯂꯥꯛꯑꯒ ꯀꯔꯤꯔꯥ ꯐꯤ ꯑꯗꯨꯗꯥ ꯁꯦꯠꯄ ꯌꯥꯏ ꯍꯥꯏꯔꯁꯨ
ꯑꯣ
ꯈꯔꯗꯤ ꯅꯨꯡꯉꯥꯏꯗꯦꯗꯅ
ꯍꯣꯏ ꯍꯣꯏ
ꯆꯠꯀꯦ ꯇꯧꯔꯒ ꯃꯤ ꯃꯐꯝꯗ ꯑꯃꯨꯛ ꯑꯃꯨꯛꯀ ꯐꯤ ꯍꯣꯡꯒꯅꯤ ꯍꯜꯂꯛꯑꯒ ꯑꯗꯨꯗ ꯐꯤ ꯍꯣꯡꯒ ꯑꯃꯨꯛꯀ ꯆꯠꯀꯅꯤ
ꯎꯝ ꯗꯦ ꯒ꯭ꯌꯥꯟ ꯇꯥ ꯑꯗꯩ ꯃꯥꯁꯨ ꯑꯩꯈꯣꯏꯁꯨ ꯆꯠꯇꯤ ꯆꯠꯇꯦ ꯇ ꯑꯣꯏꯔꯁꯨ ꯃꯥ ꯅ ꯉꯥꯡꯕꯗꯣ ꯒ꯭ꯌꯥꯟ ꯇꯥꯗꯤ ꯃꯥ
ꯑꯗꯨꯝ ꯆꯠꯇꯦ ꯍꯥꯏꯅꯤꯡꯉꯥꯏꯕꯨꯗꯤ ꯂꯩꯇꯦꯗ ꯑꯗꯨꯝ ꯆꯠꯂꯦꯗ ꯆꯠꯄꯗꯤ
ꯃꯔꯅꯥ ꯃꯔꯅꯥꯛꯇ ꯆꯠꯄꯗ ꯍꯣꯏ ꯍꯥꯏꯕꯗꯤ ꯑꯩꯈꯣꯏꯁꯨ ꯀꯔꯤ ꯍꯥꯏꯁꯤ꯭ꯔꯥ ꯎꯃꯥꯏꯖꯤꯡ ꯈꯨꯗꯤꯡ ꯃꯥꯁꯨ ꯑꯗꯨꯃꯥꯏꯅ ꯉꯥꯡꯉ ꯑꯗꯨ ꯑꯣꯏꯔꯁꯨ ꯁꯤꯗ ꯃꯥꯁꯨ ꯂꯥꯏꯔꯀꯥꯟꯗ ꯁꯨꯝ ꯆꯥ ꯆꯠꯂꯝꯃꯔꯣꯏꯕ ꯑꯩꯅ ꯍꯥꯏꯕꯗꯤꯀꯣ ꯍꯧꯖꯤꯛꯀꯥꯟ ꯃꯥ ꯈꯔ ꯔꯤꯒꯨꯂꯔ ꯇꯥꯎꯕ ꯃꯇꯨꯡꯗꯒꯤ ꯑꯩꯈꯣꯏꯗ ꯋꯥ ꯌꯥꯝ ꯉꯥꯡꯕꯗꯣ ꯑꯗꯨꯅꯦꯗ ꯍꯥꯏꯕꯗꯣ ꯀꯔꯤ ꯃꯥꯁꯨ
ꯆꯨꯝꯕꯗꯤ ꯆꯨꯝꯃꯦ ꯑꯗꯣ ꯒ꯭ꯌꯥꯟ ꯇꯥꯅꯤꯡꯉꯥꯏꯁꯨ ꯂꯩ ꯍꯥꯏꯕ
ꯑꯗꯨꯅꯦ ꯃꯥ ꯔ꯭ꯔꯦꯁ ꯑꯃꯁꯨ ꯀꯣꯌꯥꯔꯗ ꯂꯥꯏꯔꯗꯤ ꯁꯨꯃꯥꯏꯅ ꯑꯗꯨꯝ ꯆꯥꯠꯂꯨꯔ ꯈꯪꯉꯦ ꯁꯦꯠꯅꯤꯡꯉꯥꯏ ꯂꯩꯇꯦꯅ ꯂꯥꯏꯒꯅꯤ ꯁꯣꯏꯔꯦ ꯁꯤꯗꯤ ꯁꯨꯃꯥꯏꯅ ꯂꯩꯒꯅꯤ ꯃꯥꯁꯨ ꯑꯁꯨꯝ ꯁꯥꯔꯀꯥꯟꯁꯤꯗꯅ ꯃꯥꯁꯨ ꯑꯃꯨꯛ ꯍꯥꯏꯌꯨꯅꯤ ꯍꯣꯏ ꯉꯥꯡꯅꯤꯡꯕ ꯉꯥꯡꯗꯁꯅꯨ ꯀꯩꯁꯨ ꯀꯥꯏꯗꯦ ꯍꯣꯏ ꯏꯁꯣꯔꯒꯤ ꯃꯅꯨꯡꯗꯅꯦꯗꯅ
ꯍꯣꯏ ꯑꯩꯅ ꯅꯍꯥꯟ ꯑꯗꯨꯝ ꯆꯔ ꯀꯥꯗ꯭ꯔꯁꯨ ꯑꯗꯨꯝ ꯌꯨꯝꯗ ꯎꯝ ꯅꯣꯏꯒꯤ ꯁꯔꯃꯟꯗꯨꯁꯨ ꯑꯗꯨꯝ ꯇꯥꯔꯒ ꯂꯩꯕꯅꯦ ꯌꯥꯝ ꯅꯨꯡꯉꯥꯏꯕꯅꯦ ꯅꯣꯏ ꯏꯁꯥꯒ ꯁꯛꯄꯗꯣ ꯌꯦꯡ ꯌꯦꯡꯉꯒ ꯑꯩꯗꯤ ꯂꯩꯕꯅꯦꯅ ꯍꯥꯏꯕ ꯑꯗꯨꯗꯗꯒꯤ ꯃꯥꯣ ꯑꯗꯨꯗ ꯅꯠꯇꯦ ꯅꯒ ꯎꯝ ꯀꯔꯤ ꯍꯥꯏꯁꯤꯔꯥ ꯏꯁꯥ ꯁꯥꯈ꯭ꯔꯒ ꯂꯩꯕꯗꯣ ꯑꯗꯨꯅ ꯐꯥꯏꯌꯦꯅ ꯍꯥꯏꯕ
ꯍꯣꯏ ꯐꯥꯕꯨꯗꯤ ꯐ ꯏꯁꯣꯔꯗꯤ ꯃꯅꯨꯡꯅꯤꯗꯅ
ꯌꯦꯟ ꯇꯥꯏꯌꯦ ꯃꯣꯏ ꯑꯗꯨꯃꯥꯏꯅ ꯍꯥꯏꯐꯝ ꯊꯣꯛꯑꯦ ꯍꯥꯏꯔꯁꯨ ꯃꯥꯁꯨ ꯈꯔ ꯌꯦꯟ ꯇꯥꯅꯤꯉꯥꯏꯕꯨꯗꯤ ꯂꯩ ꯍꯥꯏꯕ
ꯍꯣꯏ ꯆꯨꯝꯃꯦ
ꯑꯩꯅ ꯆꯠꯁꯦ ꯍꯥꯏꯕ ꯅꯨꯃꯤꯠꯇ ꯀꯣ ꯃꯣꯏ ꯂꯩꯃꯤꯟꯅꯕꯗꯣ
ꯍ‌ꯣꯏ
ꯑ ꯑꯗꯨꯁꯨ ꯆꯠꯇꯦ ꯆꯠ ꯆꯜꯂꯣꯏꯀꯣ ꯑꯗꯨ ꯇꯥꯔꯗꯤ ꯑꯩ ꯏꯊꯟꯗꯁꯨ ꯇꯜꯂꯦꯗꯅ ꯃꯣꯏ ꯆꯠꯇ꯭ꯔꯗꯤ ꯑꯩ ꯂꯥꯛꯑꯒ ꯃꯥꯁꯨ ꯑꯩꯈꯣꯏ ꯐꯝꯃꯤꯟꯅꯅꯤꯡꯉꯥꯏꯁꯨ ꯅꯠꯇꯕꯗꯣ ꯃꯥ ꯎꯕ ꯈꯛꯇꯅꯦꯕ ꯊꯦꯡꯁꯨ ꯊꯦꯡꯅꯔꯔꯣꯏ‌ ꯑꯗꯨꯕꯨꯗꯤꯗꯣ
ꯅꯍꯥꯟ ꯑꯩꯉꯣꯟꯗ ꯍꯥꯏꯔꯛꯄꯀꯣ ꯅꯣꯏꯁꯨ ꯆꯔꯁ ꯆꯠꯂ‌ꯣꯗꯅ ꯍꯥꯏꯔꯛ ꯄꯥ ꯑꯁ ꯍꯣꯏ ꯆꯠꯅꯤꯡꯉꯦ ꯑꯗꯨ ꯑꯣꯏꯔꯁꯨ ꯚꯔꯥ ꯐꯥꯎ ꯂꯩꯥꯇꯕ ꯃꯇꯝꯁꯨ ꯂꯥꯛꯑ‌ꯦ ꯍꯥꯏꯕꯗꯩ ꯑꯗꯨ ꯆꯠꯂꯗꯤ ꯑ ꯏꯟꯖꯥꯡꯒꯨꯝꯕ ꯀꯔꯤ ꯄꯦ ꯀꯔꯤ ꯍꯥꯏꯁꯤꯔ ꯑꯗꯨꯝ ꯌꯥꯝ ꯆꯪꯉꯦ ꯑꯩꯈꯣꯏꯗꯤ ꯁꯇ꯭ꯔꯥꯁꯨ ꯑꯣꯏꯕꯅꯤꯅ ꯖꯦꯔꯣꯛꯁꯨ ꯑꯗꯨꯝ ꯄꯩꯁꯥꯗꯤ ꯌꯥꯝ ꯆꯪꯉꯦ ꯍꯥꯏꯔꯦ ꯃꯥꯁꯦ ꯍ‌ꯣꯏ ꯔ‌ꯣꯏ ꯌꯨꯝꯗ ꯑꯗꯨꯝ ꯌꯦꯡꯉꯁꯨ ꯂꯥꯛꯄꯅ ꯐꯩꯌꯦ ꯍꯥꯏꯌꯦ ꯑꯗꯨꯝ ꯉꯥꯡꯔꯒ ꯃꯥꯁꯨ ꯁ‌ꯦ ꯉꯥꯡꯔꯒ ꯂꯩꯥꯔꯕ ꯑꯩꯅ ꯂꯥꯁꯇ ꯃꯥꯒꯤ ꯃꯦꯁꯦꯖꯇ ꯑꯗꯨꯝ ꯌꯦꯡꯔꯒ ꯑꯩ ꯃꯦꯁꯦꯖꯀ ꯂꯥꯁꯇ ꯏꯁꯣꯔꯗꯤ ꯃꯅꯨꯡꯗꯅꯦꯗꯅ ꯃꯄꯥꯟꯗ ꯅꯠꯇꯦ ꯆꯔꯁꯇ ꯆꯠꯂꯒ ꯑꯃꯨꯛꯀ ꯃꯤꯒꯤ ꯋꯥꯔꯤ ꯇꯥ ꯑ ꯉꯥꯡꯔ ꯀꯅꯤ ꯃꯄꯥꯟꯗꯗꯤ ꯌꯥꯝ ꯐꯕ ꯁꯥ ꯁꯥꯔꯒ ꯃꯅꯨꯡꯗꯗꯤ ꯎꯝ ꯇꯧꯕꯗꯩꯗꯤ ꯑꯗꯨꯒꯨꯝꯕꯗꯤ ꯅꯠꯇꯦꯀꯣꯅ ꯑꯩꯅ ꯋꯥ ꯉꯥꯡꯅꯤꯡꯉꯥꯏ ꯂꯩꯇꯕꯒꯤ ꯃꯉꯣꯟꯗ ꯑꯗꯨꯗꯒꯤ ꯃꯥ ꯋꯥ
ꯎꯝ ꯃꯥ ꯍꯥꯏꯕꯁꯨ ꯌꯥ ꯐꯥꯕꯅꯦ ꯈꯪꯉꯦ ꯌꯥꯝ ꯐꯥꯕꯅ‌ꯦ ꯈꯪꯉꯦ
ꯑꯗꯨꯏ ꯃꯇꯥꯡꯗꯗꯤ ꯑꯥ ꯑꯩ ꯍꯤꯜꯁ ꯍꯧꯖꯤꯛ ꯂꯩꯕ‌ꯣ ꯑꯗꯨ ꯂꯩꯕ ꯇꯣ ꯑꯗꯨ ꯂꯩꯗꯕ ꯃꯇꯝꯅꯦꯕ ꯍꯤꯜꯁꯀ ꯑꯩꯒꯤ ꯍꯤꯜꯁꯁꯦ ꯀꯥꯏ ꯀꯥꯏꯈ꯭ꯔ‌ꯦꯕ ꯂꯣꯏ ꯑꯅꯤ ꯂꯩꯕꯗꯣ ꯑꯩ ꯃꯤꯠ ꯑꯩ ꯃꯤꯠ ꯐꯣꯇꯣ ꯐꯥꯎ ꯊꯥꯔꯛꯄꯅꯦ ꯃꯣꯏ ꯑꯅꯤꯗ ꯁꯨꯃꯥꯏꯅ ꯅꯣꯏ ꯒꯤ ꯍꯤꯜꯁꯁꯨ ꯑꯩꯉꯣꯟꯗ ꯆꯟꯕꯁꯨ ꯅꯠꯇꯦ ꯑꯗꯨ ꯂꯥꯛꯑꯣ ꯍꯥꯏꯔꯗꯤ ꯍꯤꯜꯁꯇ‌ꯣ ꯊꯤꯕꯤꯌꯣ ꯍꯥꯏꯔꯀꯥꯟꯗ ꯍꯤꯜꯁ ꯂꯩꯇꯦ ꯁꯨꯃꯥꯏꯅ ꯉꯥꯡꯅꯔ ꯑꯩꯒꯤ ꯍꯤꯜꯁꯇꯨ ꯌꯦꯡꯉꯣ ꯑꯁꯤ ꯁꯤꯅ ꯑꯃ ꯑꯗꯨꯒꯤꯅꯦꯅ ꯑꯩꯅ ꯍꯥꯏꯔꯛꯄ ꯀꯥꯟꯗ ꯑꯩꯅ ꯑꯩ ꯅꯣꯏꯗ ꯆꯠꯂꯗꯤ ꯆꯥ ꯑꯃꯗꯤ ꯀꯝꯄꯥꯜꯁꯔꯤꯅ‌ꯦ ꯆꯠꯅꯤꯡꯉꯥꯏꯗꯤꯅ ꯑꯩꯅ ꯍꯥꯏꯕꯀꯣ
ꯑꯥ
ꯑꯗꯣ ꯃꯥ ꯃꯥ ꯎꯝ ꯀꯔꯤ ꯍꯥꯏꯁꯤꯔꯥ ꯑꯋꯥꯕ ꯃꯥ ꯃꯇꯝꯁꯨ ꯌꯥꯝ ꯂꯩꯌ‌ꯦ ꯏꯁꯣꯔꯗꯤ ꯃꯅꯨꯡꯗꯅꯦ ꯌꯦꯡꯕꯅ ꯑꯩꯅ ꯍꯥꯏꯔꯛꯄ ꯃꯥꯁꯦ ꯁꯥꯎꯔꯝꯒꯅꯤ ꯈꯜ ꯑꯩ ꯈꯪꯉ‌ꯦ ꯑꯩꯒꯤ ꯋꯥꯗꯨ ꯃꯥꯁꯨ ꯌꯥꯝ ꯉꯥꯡꯕꯒꯤ ꯑꯩꯁꯨ ꯂꯥꯁꯇ ꯋꯥ ꯉꯥꯡꯅꯤꯡꯉꯥꯏ ꯂꯩꯥꯇꯕꯒꯤ ꯉꯥꯡꯕ
ꯎꯝ
ꯑꯗꯨꯝ ꯒ꯭ꯌꯥꯟ ꯇꯥꯗꯕꯒꯤꯀꯣ ꯑꯩꯅ ꯉꯥꯡꯕ ꯋꯥ ꯑꯗꯣ ꯃꯥꯁꯦ ꯇꯥꯗꯦꯕ ꯑꯗꯨꯒꯤ ꯑꯩꯅ ꯉꯥꯡꯕ
ꯈꯪꯗ꯭ꯔꯦ ꯆꯠ ꯆꯠꯄꯨꯗꯤ ꯆꯠꯅꯤꯡꯌ‌ꯦ ꯑꯩꯈ‌ꯣꯏꯁꯨ ꯆꯠꯅꯤꯡꯉꯦ ꯆꯠꯂꯒ ꯍꯥꯏꯗꯤ ꯆꯥꯔꯁ ꯀꯥꯔꯗꯤꯀꯣ ꯑꯩꯈꯣꯏꯗ ꯀꯔꯤꯅꯣ ꯄꯨꯛꯅꯤꯡꯗ ꯅꯨꯡꯉꯥꯏꯕ ꯇꯥꯎꯋꯦꯕ ꯅꯨꯡꯉꯥꯏꯕꯒꯨꯝ
ꯑꯣꯝ ꯎꯝ
ꯑꯗꯨ ꯑꯣꯏꯔꯁꯨ ꯃꯇ ꯃꯇꯥꯝꯅ ꯌꯥꯗꯕꯒꯤꯅꯦꯕ ꯍꯥꯏꯗꯤ
ꯎꯝ
ꯈꯪꯔꯤ ꯅꯥ ꯅꯣꯡꯒ ꯌꯥꯗꯕꯒꯤꯅꯦꯕ ꯑꯩꯈꯣꯏꯅ ꯆꯠꯅꯤꯡꯗꯕꯒꯤ ꯆꯠꯇꯕ ꯅꯠꯇꯦꯕ
ꯎꯝ ꯑꯩꯗꯤ ꯐꯤꯔꯣꯟꯜ ꯐꯥꯎ ꯂꯩꯇꯦ ꯆꯔꯆ ꯀꯥꯅꯤꯡꯉꯥꯏ ꯅꯣꯏꯗ ꯑꯗꯨꯝ ꯂꯥꯔꯒ ꯂꯤꯠꯄꯗꯨ
ꯑꯗꯨꯝ ꯐꯤꯔꯣꯟ ꯐꯤꯔꯣꯟꯜꯗꯨꯁꯨ ꯍꯣꯏ ꯑꯗꯨꯝ ꯂꯩꯕꯗꯣ ꯁꯦꯠꯄ ꯌꯥꯏ ꯍꯥꯏꯔꯁꯨꯀꯣ ꯍꯥꯏꯗꯤ ꯐꯖꯥ ꯀꯔꯤ ꯍꯥꯏꯁꯤ꯭ꯔꯥ ꯍ ꯍꯥꯏꯕꯗꯣ ꯑꯗꯨꯃꯥꯏꯅꯁꯨ ꯇꯥꯎꯕ꯭ꯔ ꯍꯣꯏ ꯌꯥꯝ ꯀꯔꯤ ꯍꯥꯏꯖ ꯏꯊꯤꯅ ꯐꯤꯔꯣꯜꯗꯣꯔ ꯁꯦꯠꯂꯗꯤ ꯃꯤꯁꯨ ꯅꯨꯡꯉꯥꯏꯇꯦꯗꯅ ꯑꯩꯈꯣꯏꯁꯨ
ꯑꯝ
ꯑꯗꯨꯕ ꯑꯣꯏꯗꯦꯗꯅ
ꯑꯣ ꯏꯁꯣꯔꯕꯨꯁꯨꯈ꯭ꯔꯦ ꯍꯥꯏꯁꯤꯔꯥ ꯐꯤꯔꯣꯜ ꯐꯖꯅ ꯁꯦꯠꯀꯗꯕꯅꯦ ꯁꯦꯝꯕ ꯍꯥꯏꯔꯒꯗꯤ ꯃꯥꯕꯨꯁꯨ ꯔꯦꯁꯄꯦꯛꯇ ꯄꯤꯒꯗꯕꯅꯦꯕ
ꯃꯤꯑꯣꯏ ꯑꯣꯏꯕꯒꯤ ꯑꯗꯨꯝ ꯔꯤꯄꯤꯠ ꯁꯦꯠꯅꯤꯡꯉꯥꯏꯁꯨ ꯑꯩꯈꯣꯏ ꯄꯨꯛꯅꯤꯡꯁꯨ ꯇꯥꯡꯅꯁꯨꯨꯝ ꯐꯥꯎꯋꯤꯗꯅ
ꯆꯨꯝꯃꯦ
ꯑꯗꯨꯝ ꯑꯩ ꯑꯩꯒꯤ ꯏꯁꯀꯥꯔꯠ ꯄꯤꯡ ꯑꯃ ꯂꯩ ꯑꯗꯨꯅ
ꯍꯣꯢ
ꯑꯗꯨꯒꯤ ꯑꯩꯅ ꯐꯅꯦꯛ ꯁꯦꯅꯤꯡꯉꯥꯏ ꯇꯠꯂꯦ ꯍꯥꯏꯕꯒꯤ ꯑꯗꯨ ꯄꯦꯡꯗꯣ ꯁꯦꯠꯂꯒ ꯂꯥꯛꯑꯣꯅ ꯑꯗꯨꯝ ꯍꯥꯏꯕꯅꯦ ꯑꯩꯅ ꯆꯥꯔꯖ ꯀꯥꯕ ꯈꯨꯗꯤꯡꯃꯛ ꯑꯗꯨ ꯈꯛꯇ ꯁꯦꯠꯂꯒ ꯂꯩ ꯑꯩ ꯁꯦꯠꯅꯤꯡꯗ꯭ꯔꯦꯅ ꯍꯥꯏꯕ
ꯈꯔ ꯅꯥꯛꯑꯗꯤꯀꯣ ꯐꯥꯗꯕ
ꯌꯦꯩꯅ ꯉ ꯇꯇ꯭ꯔꯦ ꯃꯥꯁꯂꯨꯀꯣ ꯌꯥꯔ ꯂꯥꯏꯕꯅꯤꯗꯅ ꯂꯥꯏꯗ꯭ꯔꯗꯤ ꯆꯜꯂꯔꯣꯏ ꯈꯪꯉꯦ
ꯑꯩꯈꯅ
ꯑꯩꯈꯣꯏꯗꯒꯤ ꯍꯦꯟꯅ ꯆꯠꯇ꯭ꯔꯕꯁꯨ ꯌꯥꯏ ꯀꯂ ꯊꯥꯡꯉꯦ
ꯑꯣ
ꯉꯥꯡꯅꯤꯕ ꯉꯥꯡꯉꯁꯨ ꯀꯥꯏꯗꯦ
ꯀꯥꯏꯗꯦꯗ꯫
ꯎꯝ ꯀꯩꯁ ꯀꯥꯏꯗꯦ꯫ ꯁꯦꯝꯃ ꯄꯩꯁꯥ ꯚꯔꯥ ꯐꯥꯎ ꯂꯥꯏꯇꯕ ꯃꯇꯝ ꯂꯩꯕꯅꯤ꯫
ꯂꯩꯕꯅꯦ ꯍꯣꯏ꯫
ꯃꯥꯁꯨ ꯑꯗꯨꯒꯨꯝꯃ꯫ ꯃꯗꯤ ꯍꯧꯖꯤꯛ ꯃꯄꯨꯡ ꯑꯅꯤ ꯂꯥꯛꯑꯕꯅꯤꯅ꯫ ꯁꯀ꯭ꯨꯜ ꯀꯥꯕꯁꯨ ꯂꯥꯏꯂꯩ꯫ ꯂꯩꯇꯦ ꯍꯧꯖꯤꯛꯇꯤ ꯃꯣꯏꯒꯤ ꯌꯨꯝꯗꯤ ꯅꯨꯡꯉꯥꯏꯔꯝꯃꯅꯤ ꯑꯩꯈꯣꯏꯒꯤ ꯌꯨꯝꯗꯤ꯫ ꯀꯥꯕꯗ ꯉꯥꯏꯔꯦ ꯍꯥꯏꯕ꯫ ꯁꯨ ꯌꯥꯏ
ꯎ ꯃꯥꯗꯤ ꯑꯗꯨꯝ ꯄꯩꯁꯥꯁꯨ ꯂꯩꯇꯦ ꯂꯩꯇꯦꯅ ꯑꯗꯨꯝ ꯍꯥꯏꯕꯅꯦ
ꯍꯣꯏ ꯑꯗꯨ ꯑꯣꯏꯔꯁꯨ ꯐꯤꯔꯣꯜꯗꯤ ꯌꯥꯝ ꯂꯥꯏ ꯍꯣꯏ ꯅꯣꯏꯗꯤ ꯅꯨꯡꯉꯥꯏꯅ ꯂꯥꯏꯕ ꯌꯥꯕꯅꯦ ꯄꯨꯡ ꯑꯅꯤ ꯂꯩꯌꯦ ꯁ꯭ꯀꯨꯜ ꯀꯥꯕꯁꯨ ꯂꯩꯇ꯭ꯔꯦ
ꯎꯝ
ꯋꯥꯅꯤꯡꯉꯥꯏ ꯂꯩꯇ꯭ꯔꯦ ꯅꯨꯡꯉꯥꯏꯅ ꯂꯩꯊꯣꯛꯄ ꯌꯥꯕꯅꯦ
ꯖ
ꯍꯣꯏꯁꯨ ꯁ꯭ꯀꯨꯜ ꯀꯔꯤ ꯍꯥꯏꯁ ꯀꯂꯦꯖ ꯄꯟ ꯀꯨꯕ ꯑ ꯀꯥ꯫ ꯀꯥꯕ ꯂꯥꯛꯗ꯭ꯔꯗꯤꯀꯣ ꯅꯨꯡꯉꯥꯏꯅ ꯂꯩꯕ ꯌꯥꯏꯌꯦ ꯑꯩꯈꯣꯏꯁꯨ꯫
ꯍꯣꯏ꯫
ꯀꯔꯤ ꯍꯥꯏꯁꯦꯔ꯫ ꯍꯥ ꯁꯀꯨꯜ ꯀꯥꯕ ꯂꯥꯏꯇ꯭ꯔꯗꯤ ꯁꯠ꯫ ꯇ꯭ꯔꯥꯒ ꯂꯩꯗ꯭ꯔꯗꯤ ꯑꯁꯦꯡ ꯑꯩꯒꯤ ꯏꯅꯥꯎꯅꯨꯄꯥ ꯈꯛꯇ ꯀꯥꯔꯦ ꯍꯥꯏꯁꯔꯦ꯫ ꯑꯗꯨ ꯑꯗꯨꯀꯥꯟꯗꯁꯨ ꯍꯦꯟꯅ ꯅꯨꯡꯉꯥꯏ ꯅꯨꯡꯉꯥꯏꯒꯅꯤ꯫ ꯀꯣꯏꯗꯦ ꯑꯩꯈꯣꯏ ꯑꯅꯤꯗꯒꯤ ꯑꯩꯗꯨꯁꯨ ꯆꯠꯂꯦ ꯑꯣ꯫
ꯅꯨꯡꯉꯥꯏꯒꯗꯕꯅꯦ ꯑꯗꯨ ꯑꯣꯏꯔꯁꯨ꯫ ꯍꯧꯖꯤꯛꯁꯦ ꯍꯥꯏꯗꯤ ꯑꯩꯒꯤꯁꯨ ꯌꯥꯝ ꯆꯠꯇꯦꯗꯅ꯫ ꯑꯩꯈꯣꯏꯅꯤꯒꯤꯗꯤ ꯅꯥꯎ ꯅꯨꯄꯥꯒꯤꯁꯨ ꯌꯥꯝ ꯆꯠꯂꯣꯏꯕ ꯀꯥꯔꯁꯨ꯫
ꯍꯣꯏ꯫